ꯀꯩꯗꯧꯔꯝꯃꯤꯅꯣ
ꯀꯦꯝ ꯇꯧꯗꯦ ꯍꯟꯂꯛꯑꯒ ꯍꯤꯞꯄꯝꯃꯤꯅꯦ
ꯑꯣ ꯉꯁꯤ ꯄꯔꯤꯈꯥ ꯅꯨꯡꯉꯥꯏꯔꯝꯕ꯭ꯔꯣ
ꯅꯨꯡꯉꯥꯏꯔꯝꯗꯦꯗ ꯅꯪꯗꯦ
ꯃꯇꯝꯗꯣ ꯉꯁꯤ ꯀꯨꯏꯁꯟꯗꯣ ꯑꯁꯥꯡ ꯁꯥꯡꯅ ꯈꯨꯝꯕꯒꯤ ꯑꯣꯏꯕ ꯖꯥꯠꯅꯤ ꯑꯩꯁꯨ ꯅꯪꯗꯦ ꯑꯩꯁꯨ ꯑꯥ ꯍꯤꯞꯄꯝꯃꯤꯅꯦ
ꯎꯝ ꯌꯥꯝ ꯁꯥꯡ ꯁꯥꯡ ꯈꯨꯝꯃꯦ ꯅꯍꯥꯟꯈꯩꯒ ꯃꯥꯟꯅꯗꯦ ꯀꯃꯥꯏꯅ ꯇꯧꯔꯤꯅꯣ ꯈꯪꯗꯦ
ꯑꯗꯨꯅꯦ
ꯃꯤ ꯑꯇꯩꯗꯤ ꯅꯪꯅ ꯖꯥꯠꯂꯣ
ꯎꯝ ꯑꯥ ꯑꯇꯩ ꯈꯔꯁꯨ ꯅꯪꯅꯗꯕ ꯃꯥꯜꯂꯦ ꯑꯗꯣ ꯑꯅꯝꯕꯅ ꯅꯪꯅꯔꯝꯗꯧ ꯃꯥꯜꯂꯤ ꯌꯥꯈ꯭ꯔꯕꯣ ꯎꯝ ꯎꯝ ꯎꯝ ꯑꯁ ꯃꯊꯪ ꯊꯣꯛꯄꯗꯨꯅ ꯀꯃꯥꯏꯅ ꯇꯧꯔꯒꯦ
ꯃꯇꯪ ꯊꯣꯛꯄ ꯄꯥꯗꯔꯤ ꯍꯣꯔꯦꯟ ꯅꯨꯡꯗꯥꯡ ꯆꯥꯛ ꯆꯥ ꯇꯣꯛꯑꯒ ꯄꯥꯔꯒꯦꯅ
ꯎꯝ ꯆꯦꯆꯦꯒ ꯂꯩꯕ꯭ꯔꯣ
ꯂꯩꯇꯦ ꯃꯥ ꯍꯜꯂꯛꯇ꯭ꯔꯤ
ꯎꯝ
ꯍꯟꯕꯨꯗꯤ ꯍꯜꯂꯛꯑꯅꯤ ꯄꯨꯡ ꯇꯥꯁꯜꯂꯛꯑꯦ ꯃꯥꯒꯤꯁꯨ
ꯃꯊꯪ ꯊꯣꯛꯏꯖꯤꯅ ꯗ꯭ꯔꯃꯥꯅꯦꯕꯀꯣ
ꯎꯝ
ꯁꯅꯥꯇꯣꯝꯕꯤ ꯅꯩꯅꯖꯤꯔꯣ
ꯅꯩꯅꯔꯛꯑꯣ ꯅꯪ
ꯎꯝ ꯁꯅꯥ ꯀꯩꯅꯣꯗꯣ ꯑꯥ ꯁꯅꯥꯇꯣꯝꯕꯤ ꯑꯩꯈꯣꯏꯒꯤ ꯎꯝ ꯑꯦꯝꯃꯦꯒꯤ ꯁꯦꯀꯦꯟ ꯁꯦꯃꯤꯁꯇꯔꯒꯤ ꯗ ꯌꯥꯎꯕ ꯁꯅꯥꯇꯣꯝꯕꯤ ꯗ꯭ꯔꯃꯥꯖꯦ ꯀꯅꯥꯅ ꯏꯒꯦꯅ ꯍꯥꯏ ꯇꯥꯔꯒꯗꯤ ꯑꯔꯥꯝꯕꯝ ꯁꯃꯔꯦꯟꯗ꯭ꯔꯅ ꯅꯨꯄꯥ ꯑꯃ ꯌꯥꯝ ꯍꯩꯕꯗꯣ
ꯑꯣ ꯂꯥꯏꯁ꯭ꯔꯝ ꯁꯃꯔꯦꯟꯗ꯭ꯔꯖꯨ ꯂꯩꯗꯥꯏꯅꯦ
ꯑꯥ ꯂꯩ ꯍꯣꯏ ꯂꯥꯏꯁꯝ ꯂꯥꯏꯁ꯭ꯔꯝꯕꯤꯗꯨꯅ ꯂꯥꯏꯁ꯭ꯔꯝ ꯁꯃꯔꯦꯟꯗ꯭ꯔꯅ ꯃꯃꯥꯡ ꯂꯩꯀꯥꯏ ꯊꯝꯕꯥꯜ ꯁꯥꯠꯂꯦꯅꯤꯗꯅ
ꯍꯜꯂꯣ
ꯑꯗꯨꯒ ꯁꯤꯒꯤ ꯑꯔꯥꯝꯕꯝ ꯁꯝꯃꯔꯦꯟꯗ꯭ꯔꯁꯤꯅ ꯗ꯭ꯔꯃꯥꯒꯤ ꯑꯣꯏꯕꯖꯥꯠꯅꯦꯕ ꯑꯗꯣ ꯃꯥꯒꯤ ꯁꯅꯥꯇꯣꯝꯕꯤꯅ ꯁꯨꯃꯥꯏꯅ ꯏꯔꯝꯃꯤ ꯁꯅꯥꯇꯣꯝꯕꯤ ꯑꯗꯣ ꯁꯤ ꯁꯅꯥꯇꯣꯝꯕꯤꯖꯤꯗꯗꯤ ꯑꯣꯏꯗꯣꯏꯁꯦ ꯑꯩꯈꯣꯏꯒꯤ ꯅꯨꯞ ꯅꯨꯄꯤꯒꯤ ꯗꯥ ꯃꯃꯥ ꯃꯄꯥꯖꯤꯡꯖꯤꯅ ꯃꯆꯥꯅꯨꯄꯤꯖꯤꯡꯖꯦ ꯃꯣꯏꯅ ꯊꯥꯖꯅꯤꯡꯕ ꯃꯐꯝꯗ ꯊꯥꯖꯕ ꯍꯥꯏꯕꯖꯦ ꯃꯃꯥ ꯃꯄꯥꯖꯤꯡꯖꯤꯒꯤ ꯃꯣꯏꯒꯤ ꯍꯛꯅꯦꯅ__ ꯈꯟꯖꯔꯒ ꯂꯩꯕꯗꯣ ꯑꯗꯨꯃꯥꯏꯅ ꯆꯞ ꯃꯥꯟꯅꯅ ꯍꯧꯖꯤꯛꯀꯤ ꯁꯅꯥꯇꯣꯝꯕꯤ ꯍꯥꯏꯔꯤꯕ ꯅꯨꯄꯤꯖꯤꯒꯤ ꯃꯥꯒꯤ ꯃꯄꯥꯁꯦ ꯃꯃꯤꯡ ꯀꯩ ꯀꯧꯒꯦ
ꯗꯨꯝꯄꯥ ꯀꯩꯅꯣꯝ ꯍꯥꯏꯗꯥꯏꯅꯦ
ꯑꯗꯨꯏ ꯃꯃꯤꯡ
ꯕꯥꯕꯨꯨ ꯑꯣ ꯃꯣꯍꯣꯟ
ꯕ꯭ꯔꯖꯃꯣꯍꯟ ꯕ꯭ꯔꯖꯃꯣꯍꯟ ꯍꯥꯏꯕ ꯑꯥ ꯍꯣꯏ ꯃꯥ__ ꯍꯡꯅ ꯃꯥꯏ ꯃꯆꯥꯅꯨꯄꯤꯖꯦ ꯃꯥꯒ ꯃꯣꯏ ꯏꯃꯨꯡꯒꯥ ꯊꯥꯛ ꯋꯥꯡ ꯊꯥꯛ ꯃꯥꯟꯅꯕ ꯑꯃꯗ ꯊꯥꯖꯕ ꯄꯥꯝꯕ ꯖꯥꯠꯅꯦꯕ
ꯎꯝ
ꯑꯗꯨꯗ ꯊꯥꯛ ꯋꯥꯡꯕꯁꯦ ꯊꯤꯔꯛꯄ ꯀꯥꯟꯗ ꯄ꯭ꯔꯦꯝ ꯀꯦꯁꯣꯔꯅ ꯃꯥꯒꯤ ꯍꯦꯛ ꯃꯛ__ ꯈꯥꯗ ꯊꯕꯛ ꯇꯧꯕ ꯑꯥ ꯅꯨꯄꯥ ꯑꯃ ꯂꯩꯌꯦ ꯑꯗꯨꯗꯣ ꯃꯉꯣꯟꯗ ꯊꯥꯖꯕꯗꯤ ꯄꯥꯝꯕ ꯍꯥꯏꯕꯗꯤ ꯅꯨꯄꯥꯒꯤ ꯏꯃꯨꯡꯖꯦ ꯈꯔ ꯅꯨꯡꯉꯥꯏ ꯌꯥꯏꯐꯕ ꯑꯣꯏꯕ ꯑꯗꯨ ꯁꯅꯥꯇꯣꯝꯕꯤ ꯍꯥꯏꯔꯤꯕ ꯍꯧꯖꯤꯛꯀꯤ ꯅꯨꯄꯤꯖꯦ ꯁꯤꯖꯤꯅꯗꯤ ꯃꯣꯏꯒꯤ ꯍꯦꯛ ꯊꯪꯅꯕꯗ ꯂꯩꯕ ꯊꯕꯛ ꯁꯨꯕ ꯀꯟꯕ ꯂꯥꯏꯔꯤꯛ ꯂꯥꯏꯁꯨ ꯍꯩꯕ ꯃꯔꯝ ꯃꯣꯛꯄ ꯅꯤꯁꯥ ꯄꯨꯁꯥ ꯆꯥꯗꯕꯠ__ ꯇꯣꯟꯗꯣꯟꯕꯖꯦ ꯄꯥꯝꯖꯩꯌꯦꯕ ꯃꯥꯒꯤ ꯍꯣꯠꯅꯕ ꯀꯟꯕ ꯄꯨꯛꯆꯦꯜ ꯁꯦꯡꯕ ꯃꯇꯧꯖꯦ ꯎꯕꯗ ꯑꯗꯣ ꯃꯄꯥ ꯑꯣꯏꯅꯗꯤ ꯌꯥꯔꯛꯑꯣꯏꯗꯕ ꯇꯣꯟꯗꯣꯟꯕꯁꯦ ꯑꯗꯣ ꯀꯣꯟꯅ ꯂꯥꯁꯇꯕꯨꯗꯤ ꯎꯝ ꯀꯣꯟꯅ ꯃꯃꯩ ꯊꯪꯗꯕꯨꯗꯤ ꯁꯅꯥꯇꯣꯝꯕꯤ ꯍꯥꯏꯔꯤꯕ ꯍꯧꯖꯤꯛꯀꯤ ꯅꯨꯄꯤꯁꯤꯅ ꯇꯣꯟꯗꯣꯟꯕꯒꯕꯨꯗꯤ ꯊꯨꯡꯅꯒꯤꯗꯣꯏꯅꯦꯕ
ꯎꯝ
ꯑꯗꯣ ꯑꯗꯨꯗꯨꯅ ꯍꯧꯖꯤꯛꯀꯤ ꯗ꯭ꯔꯃꯥꯥꯁꯤꯗ ꯎꯠꯂꯤꯖꯦ ꯍꯧꯖꯤꯛꯀꯤ ꯃꯥ ꯃꯇꯝꯖꯤꯗ ꯑꯩ ꯑ ꯑꯥ ꯃꯇꯝꯖꯤꯗ ꯅꯨꯄꯥ ꯅꯨꯄꯤ ꯎꯪ ꯀꯃꯥꯏ ꯍꯥꯏꯗꯣꯏꯅꯣ ꯅꯪ ꯍꯥꯏꯔꯑꯣ
ꯅꯨꯄꯥꯅꯧꯒ ꯅꯨꯄꯤꯒ ꯍꯛ ꯆꯞ ꯃꯥꯟꯅꯩ
ꯑꯥ ꯃꯃꯥ ꯃꯄꯥꯁꯤꯡꯁꯤꯅ ꯃꯆꯥꯁꯤꯡꯁꯦ ꯃꯈꯣꯏꯅ ꯄꯣꯛꯏꯕꯅꯤ ꯍꯥꯏꯗꯨꯅ ꯃꯈꯣꯏꯅ ꯍꯦꯛꯇ ꯈꯨꯠ ꯊꯤꯡꯖꯤꯟꯕ ꯌꯥꯗꯦ ꯃꯈꯣꯏꯒꯤ ꯄꯨꯟꯁꯤ ꯂꯩꯄꯨꯟ ꯁꯦꯝꯕꯒꯤ ꯇꯥꯡꯀꯛꯇꯗꯤ ꯃꯁꯥ ꯃꯁꯥꯒꯤ ꯃꯅꯤꯡ ꯇꯝꯅ ꯃꯁꯥ ꯃꯁꯥꯒꯤ ꯋꯥꯈꯜ ꯂꯦꯞꯆꯕ ꯉꯝꯃꯕ ꯂꯥꯏꯔꯤꯛ ꯂꯥꯏꯁꯨ ꯍꯩꯔꯕ ꯃꯤꯑꯣꯏ ꯉꯥꯛꯇꯅꯤ ꯃꯁꯥꯒꯤ ꯐꯤꯔꯦꯞꯇꯨꯗꯤ ꯃꯁꯥꯅ ꯂꯦꯞꯍꯜꯂꯨ ꯁꯤꯅꯦꯕ ꯅꯠꯇ꯭ꯔꯥ
ꯃꯥꯅꯤ
ꯎꯝ ꯃꯣꯏꯅ ꯃꯈꯣꯏ ꯃꯈꯣꯏꯅ ꯄꯤꯛꯂꯤꯕ ꯑꯉꯥꯡꯒꯨꯝꯅ ꯃꯈꯣꯏꯒꯤ ꯄꯨꯟꯁꯤꯒꯤ ꯀꯩꯀꯥꯗ ꯃꯣꯏꯅ ꯈꯨꯠ ꯊꯤꯡꯖꯤꯜꯂꯛꯄꯗꯨꯅꯅꯤ ꯃꯈꯣꯏꯒꯤ ꯇꯨꯡꯒꯤ ꯄꯨꯟꯁꯤꯗ ꯅꯨꯡꯉꯥꯏꯅ ꯍꯤꯡꯕ ꯀꯩꯁꯨ ꯑꯣꯏꯔꯣꯏ ꯃꯥꯅ ꯄꯥꯝꯖꯕ ꯃꯤꯗꯨ ꯅꯨꯡꯉꯥꯏꯅ ꯍꯤꯡꯖꯒꯦꯅ ꯈꯜꯂꯤꯕ ꯃꯥꯒꯤ ꯋꯥꯈꯜꯗꯣ ꯑꯗꯒꯤ ꯂꯥꯏꯔꯕ ꯑꯇꯣꯟ ꯑꯇꯥꯡꯁꯤꯡꯕꯨ ꯍꯟꯊꯅ ꯌꯦꯡꯕ ꯑꯗꯨꯒꯨꯝꯕ ꯃꯆꯠꯇꯣ ꯇꯧꯔꯨꯒꯨꯝ ꯇꯧꯒꯨꯝ ꯃꯣꯏꯁꯤ ꯍꯥꯏꯕꯒꯤ ꯃꯁꯛ ꯑꯃ ꯑꯣꯏꯅ ꯐꯦꯃꯤꯅꯤꯁ ꯍꯥꯏ ꯅꯨꯄꯤꯒꯤ ꯏꯍꯧ ꯑꯃ ꯄꯨꯈꯠꯂꯛꯏꯅꯦꯕ ꯁꯤꯒꯤ ꯑꯔꯥꯝꯕꯝ ꯁꯃꯔꯦꯟꯗ꯭ꯔꯖꯤꯅ ꯃꯥꯒꯤ ꯁꯅꯥꯇꯣꯝꯕꯤ ꯗ꯭ꯔꯃꯥꯗ ꯃꯥꯅꯦꯕ ꯅꯠꯇ꯭ꯔꯥ
ꯎꯝ ꯑꯩ ꯑꯩꯗꯤ ꯂꯣꯏꯁꯜꯂꯛꯄꯩꯗꯨ ꯚꯥꯞ ꯇꯥꯗꯦ ꯄꯥꯗꯕꯒꯤ ꯃꯄꯥꯅ ꯂꯧꯈꯠꯈꯤꯕ꯭ꯔꯣ
ꯑꯣ ꯃꯄꯥꯅ ꯂꯧꯈꯠꯇꯣꯏꯅꯤ ꯀꯣꯟꯅ ꯃꯃꯩꯊꯪꯗ ꯍꯧꯖꯤꯛꯀꯤ ꯁꯅꯥꯇꯣꯝꯕꯤꯖꯦ ꯎꯝ ꯆꯦꯟꯒ꯭ꯔꯅꯤ ꯇꯣꯟꯗꯣꯟꯕꯗ ꯏꯟꯊꯣꯛꯈ꯭ꯔꯅꯤ ꯇꯣꯟꯗꯣꯟꯕ ꯍꯣꯏꯗ ꯑꯗꯒꯤ ꯃꯄꯥ ꯍꯣꯏꯁꯦ ꯅꯨꯡꯉꯥꯏꯔꯛꯑꯔꯣꯏ ꯎꯝ ꯒ꯭ꯌꯥꯟ ꯇꯥꯔꯛꯑꯅꯤ ꯃꯄꯥꯁꯦ ꯑꯗꯨꯗꯒꯤ ꯅꯣꯡꯃ ꯄ꯭ꯔꯦꯝꯀꯤꯁ꯭ꯋꯣꯔꯒ ꯄ꯭ꯔꯦꯝꯀꯤꯁ꯭ꯋꯣꯔ ꯁꯣꯔ ꯅꯠꯇꯕ ꯅꯨꯄꯤ ꯑꯃꯁꯨ ꯌꯥꯎꯕꯅꯦꯕꯀꯣ
ꯎꯝ ꯌꯥꯎꯕꯅꯤ
ꯄ꯭ꯔꯥꯅꯦꯁꯣꯔꯤꯅ ꯄ꯭ꯔꯥꯅꯦꯁꯣꯔꯤꯒ ꯄ꯭ꯔꯦꯝꯀꯤꯁ꯭ꯋꯣꯔ ꯒꯁꯦ ꯀꯩꯅꯣꯏꯗ ꯂꯥꯛꯇꯣꯏꯅꯦ ꯑ ꯕ꯭ꯔꯖꯃꯣꯍꯟ ꯍꯣꯏꯗ ꯑꯗꯨꯒ ꯑꯗꯨꯃꯥꯏꯅ ꯂꯥꯛꯄ ꯃꯇꯝꯁꯤꯗ ꯕ꯭ꯔꯖꯃꯣꯍꯟ ꯀꯩꯅꯣꯗ ꯂꯨꯍꯣꯡꯈ꯭ꯔꯦ ꯍꯥꯏꯕꯗꯣ ꯍꯥꯏꯔ ꯀꯥꯟꯗ ꯃꯥꯁꯨ ꯅꯤꯡꯉꯝꯃꯛꯇ꯭ꯔꯦ ꯈꯣꯠꯇ꯭ꯔꯦ ꯍꯥꯏꯕꯗꯒꯤ ꯃꯣꯏ ꯃꯅꯥꯏ ꯆꯥꯎꯕꯜꯗꯨꯗ ꯉꯁꯤꯗꯒꯤ ꯑꯩ ꯏꯆꯥꯅꯨꯄꯤꯗꯣ ꯀꯧꯈꯠꯂꯅꯤ ꯅ ꯄꯥꯎ ꯇꯧꯔꯨꯔꯣ ꯇꯝꯃꯨꯔꯣ ꯈꯣꯠꯂꯨꯔꯣꯅ ꯍꯥꯏꯔꯅꯤ ꯑꯗꯨ ꯄꯥꯎ ꯇꯝꯃꯨꯔꯅꯤ ꯅ ꯀꯧꯈꯠꯇꯣꯔꯦ ꯈꯣꯠꯇꯣꯔꯦꯅ ꯂꯥꯛꯑꯣꯅ ꯍꯥꯏꯕꯗꯩ ꯇꯣꯟꯗꯣꯟꯕꯒ ꯃꯆꯥꯅꯨꯄꯤꯒ ꯑꯗꯨ ꯂꯥꯛꯑꯅꯤ ꯀꯥꯟꯗ ꯑꯎꯟꯄꯣꯠꯀꯁꯦ ꯑꯩꯒꯤ ꯂꯩꯔꯤꯕ ꯁꯝꯄꯇꯤꯁꯦ ꯇꯥꯡꯈꯥꯏ ꯑꯃ ꯅꯣꯏꯗ ꯄꯤꯔꯅꯤ ꯀꯥꯏꯅ ꯎꯆꯦꯛ ꯃꯅꯥꯗꯒꯁꯦ ꯂꯨꯄꯥ ꯂꯥꯛ ꯃꯉꯥꯔꯣ ꯀꯌꯥꯅꯣ ꯊꯛ ꯏꯊꯣꯛꯑ ꯄꯤꯊꯣꯛꯑꯅꯤꯕ
ꯎ
ꯑꯗꯨꯒ ꯑꯗꯨꯃꯥꯏ ꯂꯣꯏꯁꯟꯗꯣꯏꯅꯤ ꯑꯗꯣ ꯎꯝ ꯎꯝ ꯁꯤꯒꯤ ꯗ꯭ꯔꯃꯥ ꯍꯥꯏꯕꯗꯤ ꯁꯅꯥꯇꯣꯝꯕꯤ ꯍꯥꯏꯔꯤꯕ ꯗ꯭ꯔꯃꯥꯁꯤꯗ ꯃꯨꯛꯅꯕꯒꯤ ꯃꯁꯛ ꯌꯥꯎꯋꯦ ꯀꯅꯥ ꯀꯅꯥ ꯃꯨꯛꯅꯩꯅꯣ ꯍꯥꯏ ꯇꯥꯔꯒꯗꯤ ꯍꯣꯖꯤꯛꯀꯤ ꯃꯄꯥ ꯕ꯭ꯔꯖꯃꯣꯍꯟꯖꯤꯒ ꯃꯥꯒꯤ ꯃꯆꯥꯅꯨꯄꯤ ꯁꯅꯥꯇꯣꯝꯕꯤꯒ ꯃꯨꯛꯅꯩꯌꯦꯕ ꯑꯗꯨ ꯃꯨꯛꯅꯕꯖꯤꯗ ꯀꯅꯥꯅ ꯉꯝꯒꯤꯒꯦ ꯍꯥꯏꯇꯥꯔꯒꯗꯤ ꯁꯅꯥꯇꯣꯝꯕꯤꯅ ꯉꯝꯗꯣꯏꯅꯦꯕ ꯍꯥꯏꯕꯗꯤ ꯇ꯭ꯔꯦꯗꯤꯁꯟꯒ ꯍꯧꯖꯤꯛꯀꯤ ꯃꯣꯔꯗꯟꯒꯤ ꯃꯤꯠꯌꯦꯡꯒ ꯃꯨꯛꯅꯕꯒꯤ ꯃꯁꯛꯅꯦꯕ ꯇ꯭ꯔꯦꯗꯤꯁꯟꯒꯤ ꯚꯦꯂ꯭ꯌꯨꯖꯤꯅ ꯀꯅꯥꯅꯣ ꯍꯥꯏꯕ ꯃꯇꯝꯗ ꯕ꯭ꯔꯖꯃꯣꯍꯟꯒꯤ ꯃꯥꯒꯤ ꯑꯔꯤꯕ ꯋꯥꯈꯜꯂꯣꯟ ꯃꯃꯥ ꯃꯝ ꯃꯃꯥ ꯃꯄꯥꯅ ꯍꯥꯏꯕꯁꯦ ꯃꯆꯥꯁꯤꯡꯒꯤ ꯏꯟꯒꯗꯕꯅꯤ ꯅꯨꯄꯤ ꯍꯥꯏꯕꯁꯤꯗꯤ ꯃꯃꯥ ꯃꯄꯥꯒꯤ ꯃꯃꯥ ꯃꯄꯥꯅ ꯇꯧ ꯍꯥꯏꯕꯗꯨ ꯇꯧꯒꯗꯝꯅꯤ ꯈꯣꯠꯀꯗꯕꯅꯤ ꯑꯗꯨꯃꯥꯏꯅ ꯈꯜꯂꯒ ꯂꯩꯕ ꯇ꯭ꯔꯦꯗꯤꯁꯟꯒꯤ ꯋꯥꯈꯜꯗꯨ ꯁꯅꯥꯇꯣꯝꯕꯤꯅ ꯃꯣꯔꯗꯟ ꯅꯨꯄꯤ ꯑꯃ ꯑꯣꯏꯅ ꯍꯥꯏꯕꯗꯤ ꯂꯥꯏꯔꯤꯛ ꯂꯥꯏꯁꯨ ꯍꯩꯔꯕꯤ ꯃꯁꯥꯒꯤ ꯒ꯭ꯌꯥꯟ ꯂꯧꯁꯤꯡ ꯂꯩꯔꯕꯤ ꯃꯁꯥꯒꯤ ꯃꯅꯤꯡ ꯇꯝꯕꯕꯨ ꯀꯔꯤꯅꯣ ꯈꯪꯉꯕꯤ ꯅꯨꯄꯤ ꯑꯃ ꯑꯣꯏꯅ ꯑꯗꯨꯒꯨꯝꯕ ꯊꯥꯏꯅꯉꯩꯒꯤ ꯆꯠꯅꯕꯤꯁꯤꯡ ꯆꯠꯅꯕꯤꯗꯨꯕꯨ ꯁꯤꯡꯅꯔꯛꯑꯦꯅ ꯍꯥꯏꯗꯣꯏꯅꯦꯕ ꯁꯤꯒꯤ ꯁꯅꯥꯇꯣꯝꯕꯤ ꯗ꯭ꯔꯃꯥꯁꯤꯗ ꯒ꯭ꯌꯥꯟ ꯇꯥꯔꯕ
ꯇꯥꯔꯦ ꯁꯅꯥꯇꯣꯝꯕꯤꯒꯤ ꯀꯦꯔꯦꯛꯇꯔ ꯅꯩꯅꯧꯒ ꯍꯪꯉꯛꯑꯗꯤ ꯀꯃꯥꯏꯟ ꯈꯨꯝꯃꯅꯤ
ꯎꯝ ꯁꯅꯥꯇꯣꯝꯕꯤꯕ ꯀꯦꯔꯦꯛꯇꯔꯁꯦ ꯃꯥꯖꯦ ꯂꯥꯏꯔꯤꯛ ꯂꯥꯏꯁꯨ ꯍꯩꯕꯤ ꯃꯇꯝꯁꯤꯒꯤ ꯌꯛ ꯂꯥꯎꯕꯤ ꯅꯨꯄꯤꯅꯤ ꯃꯁꯥꯒꯤ ꯑꯅꯤꯡꯕ ꯃꯁꯥ ꯃꯁꯥꯅ ꯃꯁꯥꯅ ꯇꯧꯒꯦ ꯈꯟꯕ ꯊꯕꯛ ꯐꯖꯅ ꯄꯥꯡꯊꯣꯛꯄ ꯉꯝꯅꯕ ꯋꯥꯈꯟ ꯅꯤꯡꯊꯤꯅ ꯂꯩꯔꯕꯤ ꯅꯨꯄꯤ ꯑꯃꯅꯤ ꯃꯥꯁꯦ ꯑꯥ ꯑꯦꯃꯦ ꯇꯧꯔꯤ ꯍꯥꯏꯕꯗꯥꯏꯅꯦ
ꯍꯥꯏꯕꯅꯤ
ꯑꯥ ꯑꯗꯨꯝ ꯑꯗꯨꯝꯕ ꯑꯥ ꯑꯣꯏꯗꯣꯏꯅꯦ ꯈꯣꯠꯇꯣꯏꯅꯦꯅ ꯑꯗꯨꯃꯥꯏ ꯍꯥꯏꯖꯤꯜꯂꯝꯃꯒ ꯂꯣꯏꯔꯦ
ꯑꯗꯨꯒ ꯁꯨꯃꯥꯏꯅꯖꯨ ꯍꯥꯏꯒꯨꯝ ꯇꯧꯕꯅꯤ
ꯃꯄꯥꯟꯊꯣꯡꯗ ꯏꯅꯥꯛ ꯈꯨꯟꯕ ꯏꯃꯨꯡꯗ ꯄꯣꯛ ꯃꯕꯅꯤꯅ ꯀꯦꯅ ꯃꯧꯅ ꯀꯦꯝ ꯊꯕꯛꯀ ꯀꯩꯝꯇ ꯍꯩꯇꯕꯤ ꯃꯥꯜꯂꯖꯨ ꯃꯅꯨꯡꯗꯗꯤ ꯂꯣꯏꯅ ꯈꯪꯕ ꯍꯩꯕ ꯑꯗꯨꯝꯕ ꯅꯨꯄꯤ ꯑꯣꯏꯅ ꯇꯧꯒꯨꯝ ꯇꯧꯗꯥꯏꯅꯦ
ꯑꯥ ꯃꯥꯟꯅꯦ ꯑꯗꯨꯝ ꯑꯗꯨꯒꯨꯝꯕ ꯅꯨꯄꯤ ꯑꯣꯏꯗꯣꯏꯅꯦ ꯑꯗ ꯃꯥꯒꯤ ꯑ ꯂꯥꯏꯔꯤꯛ ꯇꯝꯕꯗꯨꯅ ꯃꯔꯝ ꯑꯣꯏꯔ ꯗ ꯃꯥꯅ ꯏꯃꯨꯡꯒꯤ ꯊꯕꯛꯀꯨꯝꯕꯗꯣ ꯍꯦꯟꯅ ꯃꯇꯦꯡ ꯄꯥꯡꯖꯤꯟꯕ ꯉꯝꯗꯕ ꯑꯣꯏꯕꯅꯦꯕ ꯑꯗꯨꯒꯤ ꯑꯣꯏꯇꯥꯔꯖꯨ ꯃꯥꯅ ꯁꯪꯕ ꯃꯇꯝꯗꯗꯤ ꯏꯃꯨꯡꯒꯤ ꯃꯇꯦꯡ ꯂꯣꯏ ꯄꯥꯡꯕꯅꯦꯕ
ꯁꯅꯥꯇꯣꯝꯕꯤꯒꯤ ꯃꯧꯄ꯭ꯋꯥ ꯑꯃ ꯂꯩꯕꯗꯨꯗꯤ
ꯑꯗꯨꯗꯤ ꯑꯥ ꯀꯩꯝ ꯎꯠꯂꯝꯗ꯭ꯔꯦ ꯃꯃꯤꯡꯖꯨ ꯌꯥꯎꯗ꯭ꯔꯦ ꯃꯄꯥꯜ ꯂꯝꯗ ꯂꯥꯏꯔꯤꯛ ꯇꯝꯕ ꯆꯠꯈꯤ ꯈꯛ ꯍꯥꯏꯔꯒ ꯑꯗꯨꯝ ꯇꯣꯛꯈ꯭ꯔꯕ ꯃꯥꯜꯂꯦ ꯅꯨꯡꯗꯤ ꯅꯨꯡꯉꯥꯏꯕ ꯖꯥꯠꯅꯤꯀꯣ ꯁꯅꯥꯇꯣꯝꯕꯤꯖꯤꯖꯨ ꯑꯗꯨꯝ
ꯑꯩꯗꯤ ꯂꯤꯂꯥ ꯑꯃ ꯊꯔꯣꯏ ꯑꯍꯥꯝꯕꯩ ꯃꯍꯥꯎꯗꯣ ꯑꯗꯨ ꯃꯥꯜꯂꯤꯅꯤ
ꯁꯤꯖꯦ ꯍꯣꯏ ꯃꯥꯟꯗ꯭ꯔꯣ
ꯃꯥꯜꯂꯦ ꯑꯗꯨꯅꯦ ꯈꯜꯂꯒ ꯑꯗꯨꯅꯦ ꯈꯜꯂꯒ ꯑꯗꯨꯝ ꯄꯥꯔꯦ ꯑꯗꯨꯒ ꯂꯣꯏꯁꯟꯕꯝꯗ ꯈ꯭ꯔ ꯃꯥꯟꯅꯔꯛꯇ꯭ꯔꯦ
ꯑꯗꯨꯅ ꯐꯗꯣꯏꯅꯤ ꯅꯪ ꯑꯥ ꯀꯥꯡ ꯀꯣꯏ ꯆꯠꯂꯣꯏꯗ꯭ꯔꯣ
ꯆꯠꯇꯣꯏꯔꯥ ꯈꯪꯗꯦꯗ ꯅꯪ ꯆꯠꯇꯣꯏꯔꯣ
ꯑꯩꯖꯨ ꯈꯪꯗꯦ ꯑꯩꯗꯤ ꯆꯠꯂꯣꯏꯌꯦ ꯅꯣꯏ ꯆꯠꯂꯗꯤ ꯏꯟꯅꯔꯛꯄ ꯈꯛꯇꯅꯦ
ꯆꯠꯇꯤ ꯆꯠꯅꯤꯡꯉꯤ ꯏꯁꯀꯣꯟꯗꯒ ꯉꯔꯥꯡꯖꯨ ꯉꯔꯥꯡꯁꯨ ꯃꯤ ꯃꯌꯥꯝ ꯂꯩꯍꯧꯕꯅꯦ ꯁ꯭ꯀꯣꯟ ꯃꯅꯥꯛꯇꯋꯣ ꯀꯩꯋꯣ ꯂꯝ ꯂꯝꯕꯤꯗ ꯐꯅꯦꯛ ꯁꯦꯠꯄꯤ ꯃꯌꯥꯝ
ꯎꯝ ꯉꯥꯁꯤꯖꯨ ꯉꯁꯤꯖꯨ ꯂꯩꯕ ꯃꯥꯜꯂꯦꯀꯣ
ꯉꯥꯁꯤꯅ ꯀꯩ
ꯀꯥꯡ ꯑꯅꯤ ꯁꯨꯕ ꯆꯟꯕ ꯅꯨꯃꯤꯠ ꯍꯥꯏꯔꯒ ꯃ꯭ꯌꯥꯝ ꯊꯥꯒꯠꯅꯔꯛꯑꯦ ꯃꯤ
ꯑꯅꯤ ꯁꯨꯕꯁꯨ ꯑꯗꯨꯝ ꯈꯣꯏꯔꯝꯕ ꯆꯠꯅꯖꯥꯠꯂꯣ
ꯑꯪ ꯆꯥꯛꯀꯥ ꯇꯧꯋꯤꯉꯣ
ꯈꯪ ꯑꯣ ꯕꯥꯃꯣꯟ ꯃꯥꯝꯇꯣꯞꯇ ꯍꯦꯛ ꯇꯧꯕꯗꯤ ꯇꯧꯕꯅꯦ ꯆꯤꯡꯗꯤ ꯆꯤꯡꯗꯗꯥꯏꯅꯦ
ꯎꯝ ꯍꯣꯏ ꯆꯤꯡꯗꯤ ꯆꯤꯡꯗꯦ ꯑꯥ ꯕꯥꯃꯣꯟ ꯍꯣꯏ ꯕꯥꯃꯣꯟ ꯃꯥꯝꯇꯣꯞꯀꯨꯝꯕꯗꯣ ꯑꯗꯨꯒꯨꯝꯕꯗ ꯇꯧꯋꯦ ꯍꯟꯗꯛꯇꯤ ꯑꯅꯧ ꯑꯅꯧꯕ, ꯐꯤꯂꯝ ꯃꯌꯥꯝ ꯑꯃꯥ ꯊꯣꯛꯂꯛꯑꯦ ꯀꯣꯔꯤꯌꯥꯒꯤ
ꯌꯦꯡ ꯐꯪꯗꯔ꯭ꯦ
ꯐꯪꯗ꯭ꯔꯦ ꯄꯔꯤꯈꯥ ꯂꯩꯕꯅꯤꯅ
ꯄꯩꯔꯤꯈꯥ ꯂꯣꯏꯔꯒꯁꯨ ꯑꯃꯨꯛ ꯌꯦꯡꯗꯣꯏꯔꯥ ꯈꯪꯗꯦꯗꯥ
ꯀꯩꯒꯤꯅꯣ ꯌꯦꯡꯗꯣꯏꯅꯦ ꯄꯩꯈꯥ ꯂꯣꯏꯔꯒꯗꯤ ꯌꯦꯡꯗꯣꯏꯅꯦ
ꯃꯌꯥꯝꯗꯣ ꯀꯔꯝꯕ ꯌꯦꯡꯗꯣꯏꯅꯣ ꯈꯪꯗꯕꯒꯤ
ꯑꯩꯒꯤꯗꯤ ꯂꯩꯔꯦ ꯌꯦꯡꯒꯗꯧꯕ ꯃꯌꯥꯝ ꯑꯃꯥ ꯅꯡꯑꯦ ꯎꯝ ꯅꯣꯏ ꯑꯗ꯭ꯋꯥꯏꯗ ꯍꯩ ꯀꯩꯀꯥ ꯄꯥꯟꯕ꯭ꯔꯣ?
ꯑꯩꯈꯣꯏ ꯑꯗꯨꯋꯥꯏꯗ ꯍꯩ, ꯄꯥꯜꯂꯦ꯫
ꯑꯥ ꯑ ꯍꯥ
ꯀꯔꯝꯕꯗꯅꯣ ꯌꯨꯝꯗꯥꯔꯣ?
ꯎꯝ
ꯎꯝ ꯄꯨꯡꯗꯣꯟꯅꯦ ꯍꯩꯅꯧꯅꯦ ꯃꯪꯒꯦꯅꯦ ꯍꯩꯃꯨꯅꯦ ꯅꯣꯕꯥꯞꯅꯦ ꯍꯩꯀ꯭ꯔꯨꯖꯨ ꯄꯥꯜꯂꯤ ꯂꯤꯆꯤꯁꯨ ꯄꯥꯜꯂꯤ ꯂꯤꯆꯤꯗꯨꯕꯨꯗꯤ ꯑꯩꯈꯣꯏ ꯅꯠꯇꯦꯀꯣ, ꯃꯤꯒꯤꯅꯦ
ꯑꯗꯨꯒ ꯑꯥ ꯀꯔꯤ ꯀꯦꯍꯣꯔꯤ ꯍꯥꯏꯕꯗꯣ ꯈꯪꯕ꯭ꯔꯣ?
ꯑꯥ ꯈꯪꯉꯦ꯫
ꯑꯗꯨꯅꯦ
ꯑꯥ ꯀꯥꯝꯐꯣꯏꯗꯤ?
ꯑꯥꯎ ꯀꯝꯐꯣꯏ ꯍꯧꯕꯅꯦ
ꯑꯥ ꯆꯝꯄ꯭ꯔꯥ ꯀꯣꯝꯂꯥ
ꯆꯝꯄ꯭ꯔꯥ ꯀꯣꯝꯂꯥꯗꯣ ꯍꯧꯗꯤ ꯍꯧꯔꯒ ꯄꯥꯟꯗꯕꯗꯣ
ꯑꯣ ꯑꯣ ꯑꯣ ꯑꯥ ꯑꯋꯥꯊꯕꯤ ꯆꯨꯒꯨꯝꯕꯗꯤ?
ꯑꯣ ꯑꯋꯥꯊꯕꯤ ꯍꯧꯏ ꯆꯨ ꯍꯧꯏ
ꯑꯥ ꯑꯁ! ꯅꯣꯏꯗ ꯂꯣꯏ ꯍꯧꯔꯦ ꯑꯩ ꯃꯊꯪ ꯅꯣꯕꯥꯞ ꯄꯥꯜꯂꯀꯥꯟꯗꯗꯤ ꯑꯩ ꯅꯣꯕꯥꯞ ꯆꯥꯕ ꯂꯥꯛꯀꯅꯤ
ꯅꯣꯕꯥꯞ ꯄꯨꯗꯤ ꯄꯥꯜꯂꯦ ꯃꯨꯟꯗ꯭ꯔꯤ
ꯎꯝ ꯍꯥꯎꯅꯤꯌꯦ ꯆꯥꯅꯤꯡꯉꯦ ꯑꯗꯨ ꯅꯣꯕꯥꯞꯇꯣ ꯃꯦꯠꯂꯒ ꯐꯖꯅ ꯃꯍꯤ ꯍꯣꯝ ꯍꯣꯝ ꯂꯥꯎꯅ ꯃꯦꯠꯂꯒ ꯃꯣꯔꯣꯛ ꯊꯨꯝ ꯍꯥꯞꯄꯒ ꯆꯥꯕꯗꯣ ꯑꯗꯨꯗꯩ ꯍꯩꯅꯧ ꯅꯣꯏ ꯍꯩꯅꯧ ꯃꯨꯜꯂꯕꯣ?
ꯑꯁ ꯍꯩꯅꯧꯗꯤ ꯅꯍꯥꯟꯅ ꯂꯣꯏꯔꯝꯃꯅꯤ꯫
ꯑꯩꯈꯣꯏꯁꯨ ꯍꯩꯅꯧ ꯑꯩꯈꯣꯏ ꯌꯨꯝꯗ ꯄꯥꯜꯂꯤꯁꯤꯅ ꯍꯩꯅꯧ ꯄꯥꯜꯂꯤ ꯅꯣꯕꯥꯞ ꯄꯥꯜꯂꯤ ꯅꯣꯕꯥꯞꯇꯣ ꯃꯁꯥ ꯀꯛꯊꯠꯈꯤꯕꯗꯒꯤ ꯄꯥꯟꯒꯤꯗ꯭ꯔꯦ, ꯑ ꯄꯥꯟꯒꯤꯗ꯭ꯔꯥ ꯃꯥꯜꯂꯦꯗ ꯑꯗꯩ ꯆꯝꯄ꯭ꯔꯥꯗꯨꯁꯨ ꯑꯥ ꯄꯥꯜꯂꯝꯕꯒꯩꯗꯣ ꯍꯟꯇꯛ ꯌꯨꯝ ꯁꯥꯕꯩ ꯂꯣꯏ ꯊꯨꯗꯦꯛꯑꯒ ꯀꯛꯊꯠꯈ꯭ꯔꯦ, ꯆꯝꯄ꯭ꯔꯥꯖꯨ ꯃꯥꯡꯉꯦ ꯂꯣꯏꯅ ꯑꯝꯇ ꯄꯥꯟꯒꯤꯗ꯭ꯔꯦ ꯑꯗꯨꯗꯒꯤ ꯂꯐꯣꯏ ꯄꯥꯜꯂꯤ ꯆꯨ ꯄꯥꯜꯂꯤ ꯂꯐꯣꯏꯗꯣ ꯑꯗꯨꯗꯤ ꯌꯨꯝ ꯁꯥꯕꯩ ꯂꯣꯏ ꯈꯣꯛꯇꯣꯛꯈ꯭ꯔꯦ ꯂꯣꯏꯟ ꯊꯨꯗꯦꯛꯈ꯭ꯔꯦ ꯍꯟꯇꯛ
ꯂꯐꯣꯏꯖꯨ ꯄꯥꯟꯕꯅꯤꯅꯦ ꯑꯩꯈꯣꯏꯒꯤ ꯀꯥꯎꯑꯦ
ꯀꯥꯎꯌꯦ ꯀꯩꯅ ꯏꯄꯥꯝ ꯄꯥꯝꯃꯤꯅꯤ
ꯏꯄꯥꯝ ꯄꯥꯝꯕ ꯍꯩꯁꯦ
ꯑꯥ
ꯍꯩꯅꯧꯖꯨ ꯄꯥꯝꯃꯤ ꯆꯝꯄ꯭ꯔꯥꯖꯨ ꯄꯥꯝꯃꯤ ꯆꯝꯄ꯭ꯔꯥꯅ ꯍꯦꯟꯅ ꯄꯥꯝꯕ ꯃꯥꯜꯂꯦꯗ
ꯑꯣ
ꯆꯝꯄ꯭ꯔꯥꯅ ꯈꯔ ꯍꯩ ꯃꯥꯥꯟꯅꯦꯕ ꯈꯤꯇꯪ ꯆꯥꯕ
ꯎꯝ ꯍꯣꯏ ꯑꯩ ꯆꯝꯄ꯭ꯔꯥꯗꯣ ꯏꯁꯤꯡꯗ ꯃꯍꯤꯗꯣ ꯁꯨꯃꯥꯏꯅ ꯁꯨꯝꯖꯤꯜꯂꯒ ꯊꯛꯄꯗꯣ ꯍꯥꯎꯕꯅꯤ ꯈꯣꯏꯕꯥꯟꯅꯤ ꯐꯣꯟ ꯊꯝꯃꯗꯤ ꯌꯥꯕ ꯅꯠꯇ꯭ꯔꯣ
ꯍꯥ
ꯐꯣꯟ ꯊꯝꯕ
ꯐꯣꯟ ꯊꯝꯕꯑꯗꯤ
ꯃꯦ ꯇꯨꯋꯦꯞꯁꯦ ꯂꯣꯏꯔꯀꯥꯟꯗ ꯀꯛꯑꯦ ꯍꯥꯏꯕꯗꯥꯏ
ꯎꯝ ꯃꯇꯣꯝ ꯀꯛ ꯈ꯭ꯔꯗꯣꯏꯅꯤ
ꯎꯝ ꯑꯗꯒꯤ ꯑꯃ ꯅꯣꯕꯥꯞꯇꯣ ꯅꯣꯕꯥꯞ ꯃꯍꯤꯖꯦ ꯃꯦꯠꯂ ꯊꯝꯃꯗꯤ ꯈꯥꯖꯜꯂꯛꯇ꯭ꯔꯥ
ꯎꯝ ꯈꯥꯖꯟꯕꯅꯤ
ꯆꯝꯄ꯭ꯔꯥꯗꯤ ꯑꯩ ꯊꯛꯅꯤꯡꯉꯦ ꯌꯥꯝꯅ ꯆꯝꯄ꯭ꯔꯥ ꯃꯍꯤꯗꯣ ꯏꯁꯤꯡꯗ ꯁꯨꯝꯖꯜꯂꯦꯗꯅ ꯊꯨꯝ ꯆꯤꯅꯤ ꯍꯥꯞꯆꯤꯜꯂꯒ ꯊꯛꯄ ꯍꯥꯎꯕꯅꯦ
ꯍꯥꯎꯕꯅꯦ ꯈꯤꯇꯪꯒ ꯊꯨꯝꯍꯜꯂꯒ
ꯎꯝ ꯈꯤꯇꯪ ꯊꯨꯝꯍꯜꯂꯒ ꯅꯪꯒꯤ ꯑꯇꯩ ꯇꯥꯛꯁ ꯂꯩꯇ꯭ꯔꯕ ꯐꯣꯟ ꯇꯧꯕꯩ
ꯑꯩꯒꯤ ꯑꯅꯤꯃꯨꯈꯛ ꯉꯥꯏꯔꯝꯃꯅꯤ
ꯑꯣ
ꯍꯌꯦꯡꯕꯨꯛꯅꯦ ꯍꯥꯏꯕꯅꯤꯅ ꯌꯥꯅꯤꯅ ꯂꯣꯏꯁꯤꯟꯕ ꯑꯗꯨꯝ
ꯍꯣꯏ ꯑꯩꯖꯦ ꯍꯧꯖꯤꯛꯀꯤꯗꯣ ꯅꯪꯉꯣꯟꯗ ꯁꯤ ꯇꯧꯗ꯭ꯔꯤꯉꯩꯗ ꯃꯨꯠꯈ꯭ꯔꯦ ꯃꯇꯣꯝꯗ ꯑꯗꯨꯒ ꯁꯤ ꯃꯉꯥ ꯑꯃꯨꯛ ꯑꯅꯧꯕ ꯂꯥꯛꯏ